ꯍꯜꯂꯣ
ꯇꯥꯕ꯭ꯔꯣ
ꯑꯣ ꯇꯥꯔꯦ ꯇꯥꯔꯦ
ꯆꯥꯛ ꯏꯁꯤꯡ ꯆꯖꯥꯔꯕꯣ ꯀꯃꯥꯏ ꯀꯃꯥꯏ ꯇꯧꯔꯤꯒꯦ
ꯆꯥꯛ ꯆꯥꯗ꯭ꯔꯤ ꯍꯧꯖꯤꯛꯀꯤ ꯑꯩꯈꯣꯏ ꯑꯅꯝꯕꯅ ꯊꯣꯡꯍꯧꯔꯤꯌꯦ ꯅꯪꯗꯤ ꯆꯥꯔꯕꯣ
ꯑꯩꯈꯣꯏꯁꯨ ꯆꯥꯗ꯭ꯔꯤꯌꯦ ꯑꯩꯈꯣꯏ ꯃꯥꯅ ꯊꯣꯡꯉꯦ ꯑꯩꯈꯣꯏꯒꯤꯁꯨ
ꯀꯩ ꯏꯟꯁꯥꯡ ꯊꯣꯡꯈ꯭ꯔꯒꯦ
ꯈꯪꯕꯨ ꯈꯪꯗꯦ ꯑꯩ ꯍꯪꯕ ꯍꯪꯉꯨꯗꯤ ꯑꯩꯗꯣ ꯉꯁꯥꯏꯗꯒꯤ ꯏꯅꯥꯎꯨꯄꯤꯅ ꯏꯅꯥꯎꯨꯄꯤ ꯑꯃꯅ ꯐꯤꯁ ꯍꯥꯏꯔꯦ ꯑꯃꯅ ꯉꯁꯥꯏꯗꯒꯤ ꯃꯥꯏ ꯁꯥꯟꯅꯔꯤꯅꯤ ꯋꯥꯛ ꯑꯎꯠ ꯇꯧꯔꯤꯅꯦꯅ ꯇꯧꯔꯝꯕꯅꯦ ꯑꯗꯨ ꯃꯥ ꯏꯔꯨꯖꯊꯣꯛꯑꯦ ꯑꯃꯨꯛ ꯆꯠꯈꯔꯦ ꯑꯗꯨ ꯇꯧꯕꯩ ꯑꯩꯈꯣꯏ ꯈꯩꯗꯣ ꯐꯝꯃꯒ ꯋꯥꯔꯤ ꯋꯥꯋꯇꯥꯏ ꯁꯥꯟꯅ ꯃꯥꯡꯒꯣꯜꯗ ꯂꯩꯔꯝꯕꯅꯦ ꯑꯗꯨꯗ ꯅꯪꯗꯣ ꯋꯥꯔꯤ ꯋꯥꯇꯥꯏ ꯁꯥꯟꯅꯗꯕꯁꯨ ꯀꯨꯏꯔꯦ ꯀꯃꯥꯏ ꯀꯃꯥꯏꯅ ꯇꯧꯔꯤꯒꯦꯅ ꯁꯨꯝ ꯇꯧꯔꯛꯑꯝꯕꯅꯦ ꯅꯣꯏꯗꯤ ꯅꯣꯏ ꯢꯅꯝꯃꯅ ꯀꯩ ꯏꯟꯖꯥꯡ ꯊꯣꯡꯒ꯭ꯔꯒꯦ
ꯑꯩꯈꯣꯏ ꯢꯅꯝꯃꯅ ꯀꯥꯡꯁꯣꯏ ꯑꯃꯒ ꯏꯔꯣꯟꯕ ꯑꯃꯒ ꯇꯧꯍꯧꯋꯦ ꯏꯅꯝꯕ ꯂꯩꯔꯕꯅꯤꯅ ꯑꯩꯈꯣꯏ ꯆꯥꯛꯀ ꯊꯣꯡꯗ꯭ꯔꯦ ꯀꯣꯝ ꯑꯃꯒ
ꯍꯣꯏ ꯑꯗꯨꯗꯤ ꯅꯣꯡ ꯐꯥꯗꯧ ꯁꯨꯝꯗ ꯑꯩꯢꯅꯝꯃ ꯌꯥꯗ꯭ꯔꯀꯥꯟꯗ ꯃꯍꯨꯠ ꯁꯤꯟꯕ ꯅꯠꯇ꯭ꯔꯗꯤ ꯑꯗꯨꯝ ꯈꯔꯕꯨꯗꯤ ꯀꯣꯝꯃꯝ ꯃꯅꯤ ꯅꯣꯏ ꯅꯍꯥꯟ ꯋꯥꯏꯒꯤ ꯑꯗꯨꯃꯥꯏꯅ ꯅꯪ ꯊꯣꯡꯕꯗꯨꯗꯤ ꯇꯧꯔꯝ ꯃꯔꯣꯏ
ꯎꯝ ꯑꯌꯥꯝꯕꯅ ꯊꯣꯡꯗ꯭ꯔꯦ ꯏꯅꯝꯕꯅꯅꯦ ꯃꯥ ꯑꯗꯨꯝ ꯀꯩꯅꯣ ꯇꯧꯔꯀꯥꯟꯗ ꯑꯗꯨ ꯈꯛꯇꯪꯒꯤ ꯋꯥꯔꯤ ꯑꯣꯏꯅ ꯇꯧꯔꯦ ꯑꯌꯥꯝꯕꯅ ꯃꯥ ꯑꯗꯨꯝ ꯊꯣꯡꯉꯦ ꯑꯗꯨꯅ ꯊꯕꯛꯀ ꯆꯠꯀꯦ ꯈꯣꯠꯀꯦ ꯍꯥꯏꯔꯕꯗꯤ ꯑꯌꯥꯝꯕ ꯃꯥ ꯑꯗꯨꯝ ꯊꯣꯡꯕꯤꯕ ꯌꯥꯝ ꯀꯣꯝꯃꯦꯅ ꯀꯩꯅꯣꯝ ꯆꯠꯀꯦ ꯍꯥꯏꯕꯗ ꯐꯠ ꯂꯥꯎꯅ ꯆꯠꯄ ꯌꯥꯕꯗꯣ ꯅꯍꯥꯟꯋꯥꯏꯗꯤ ꯊꯕꯛ ꯆ ꯀꯌꯥ ꯆꯥꯛꯈꯨꯝꯗꯣ ꯑꯩꯈꯣꯏ ꯃꯥꯁꯨ ꯊꯕꯛ ꯆꯤꯟꯕꯅꯤꯅ ꯂꯣꯏꯁꯤꯜꯂꯝꯗ꯭ꯔꯗꯤ ꯌꯥꯗꯦꯗꯅ ꯑꯗꯨꯒꯤ ꯄ꯭ꯔꯣꯕ꯭ꯂꯦꯝꯗꯨꯗꯤ ꯍꯧꯖꯤꯛꯇꯤ ꯊꯣꯛꯇꯤ ꯊꯣꯛꯇ꯭ꯔꯦ
ꯍꯣꯏ ꯅꯣꯢꯃꯥ ꯍꯣꯏꯗꯤ ꯍꯤꯡꯒꯣꯜ ꯀꯩꯀꯥ ꯁꯨꯕ ꯈꯣꯠꯄ ꯅꯣꯝꯕ ꯌꯥꯝ ꯀꯟꯕꯅꯦ ꯑꯣꯛ ꯅꯨꯡ ꯂꯣꯏꯕ ꯈꯣꯠꯄ ꯊꯕꯛꯁꯨ ꯂꯩ ꯂꯦꯞꯇꯕꯅꯦ ꯍꯥꯏꯗꯤ ꯑꯌꯨꯛꯁꯦ ꯑꯗꯨꯝ ꯆꯥꯡ ꯅꯥꯏꯅ ꯅꯣꯏꯒꯤ ꯑꯋꯥꯥꯡꯒꯤ ꯍꯤꯡꯒꯣꯜꯁꯨ ꯑꯗꯨꯝ ꯁꯨ ꯍꯣꯕꯦ ꯍꯣꯕꯦ ꯇꯧꯔꯝꯃꯤꯗꯨ ꯅꯠꯇꯅ ꯅꯣꯏꯒꯤ ꯏꯟꯖꯥꯡ ꯅꯥꯄꯤ ꯃꯌꯥꯝ ꯃꯌꯥꯝ ꯊꯥꯗꯅ ꯈꯣꯠꯇꯅ ꯑꯗꯨꯝ ꯅꯣꯏ ꯃꯥ ꯍꯣꯏ ꯊꯕꯛ ꯌꯥꯝ ꯀꯟꯕꯅꯤ ꯑꯗꯨꯅ ꯑꯌꯨꯛꯀꯗꯤ ꯑꯗꯨꯝ ꯑꯩꯈꯣꯏꯅ ꯅꯣꯡ ꯐꯥꯗꯣꯛꯀ ꯂꯥꯛꯄꯗꯣ ꯑꯗꯨꯝ ꯅꯪ ꯆꯥꯛ ꯊꯣꯡꯉꯦ ꯈꯣꯠꯂꯦ ꯅꯣꯏ ꯃꯥ ꯍꯣꯏ ꯍꯤꯡꯒꯣꯜ ꯁꯨꯏ ꯍꯥꯏꯔꯒ ꯑꯗꯨꯝ ꯇꯧꯔꯝꯕꯅꯦ
ꯃꯥꯅꯦ ꯍꯧꯖꯤꯛꯄꯨꯗꯤ ꯑꯗꯨꯒꯨꯝꯕꯗꯣ ꯑꯗꯨꯗꯩ ꯑꯩꯈꯣꯏ ꯏꯅꯝꯃ ꯂꯥꯛꯑꯕꯅꯤꯅ ꯃꯥꯅ ꯃꯍꯨꯠ ꯆꯥꯛꯈꯨꯝꯒꯤ ꯄꯨꯔꯥ ꯄꯨꯈ꯭ꯔꯦ ꯑꯗꯨꯅ ꯀꯣꯝꯃꯦ ꯅꯣꯡ ꯐꯥꯗꯣ ꯑꯉꯥꯡꯒ ꯃꯁꯥ ꯉꯝꯗꯕ ꯑꯗꯨꯒꯨꯝꯕꯗ ꯅꯨꯡꯉꯥꯏꯔꯦ ꯊꯣꯡꯕꯕꯨ ꯑꯗꯨꯅ ꯀꯩꯅꯣꯝꯃ ꯊꯕꯛ ꯑꯃ ꯆꯠꯅꯤꯡꯕꯗꯤ ꯌꯥꯝ ꯅꯨꯡꯉꯥꯏꯌꯦ ꯍꯥꯏꯇꯥꯥꯝꯅꯦ
ꯑꯣ ꯑꯗꯨꯗꯤ ꯅꯣꯏ ꯗꯥꯗꯤ ꯃꯥꯒꯤ ꯗꯨꯀꯥꯟꯗ ꯑꯗꯨꯝ ꯇꯧꯔꯤꯕꯣ
ꯎꯝ ꯇꯧꯔꯤꯌꯦ ꯍꯟꯗꯛ ꯈꯣꯏꯗꯥꯗꯣ ꯅꯥꯔꯨꯌꯦ ꯅꯪ ꯈꯪꯍꯧꯕ꯭ꯔꯣ ꯈꯪꯍꯧꯗ꯭ꯔꯕꯅꯣ ꯑꯩ ꯅꯉꯣꯟꯗꯁꯨ ꯄꯥꯎ ꯑꯝꯇ ꯍꯥꯏ ꯍꯥꯢꯗ꯭ꯔꯦꯅꯦ
ꯑꯣ ꯈꯪꯍꯧꯗ꯭ꯔꯦ ꯀꯃꯥꯏꯅ ꯇꯧꯔꯤꯅꯣ
ꯑꯁ ꯃꯥꯗꯣ ꯁꯨꯃꯥꯏꯅ ꯇꯧꯔꯛꯄ ꯃꯃꯤꯠ ꯅꯥꯏꯌꯦꯅ ꯍꯥꯏꯔꯛꯄ ꯑꯗꯨꯒ ꯃꯤꯠꯁꯦ ꯅꯥꯔꯒ ꯀꯛꯆꯤꯡꯒꯤ ꯗꯣꯛꯇꯔ ꯑꯃꯗ ꯌꯦꯡꯕꯅꯦꯕ ꯑꯗꯨꯗꯨꯒ ꯐꯠ ꯐꯠꯇ꯭ꯔꯕ ꯑꯗꯨꯗꯨꯒ ꯃꯥꯁꯦ ꯑꯇꯣꯞꯄꯗ ꯔꯤꯀꯃꯦꯟ ꯇꯧꯕꯤꯔꯀꯥꯟꯗ ꯑꯇꯣꯞꯄꯗ ꯆꯠꯂꯀꯥꯟꯗ ꯗꯣꯛ ꯗꯣꯛꯇꯔꯁꯅ ꯅꯪꯒꯤꯁꯦ ꯕꯤ ꯄꯤ ꯌꯥꯝꯅ ꯍꯥꯏ ꯑꯣꯏꯔꯦ ꯁꯨꯃꯥꯏꯅ ꯀꯩꯅꯣ ꯇꯧꯊꯣꯛꯑꯣ ꯍꯤꯗꯥꯛ ꯀꯨꯂꯤ ꯆꯥꯔꯒ ꯐꯜꯂꯣ ꯈꯣꯠꯂꯣꯅ ꯑꯗꯨꯝ ꯍꯥꯏ ꯂꯩꯔꯕ ꯑꯗꯨꯗꯨꯒ ꯕꯤꯄꯤꯁꯦ ꯁꯨꯝ ꯑꯣꯟꯕꯗ ꯅꯦ ꯑꯩꯈꯣꯏ ꯕꯤ ꯄꯤꯁꯦ ꯃꯤ ꯅꯣꯔꯃꯦꯜ ꯃꯤꯅ ꯂꯩꯗꯣꯏꯁꯦ ꯋꯥꯟ ꯇ꯭ꯋꯦꯟꯇꯤ ꯕꯥꯏ ꯑꯦꯠꯇꯤ ꯅꯠꯇ꯭ꯔꯥ ꯑꯗꯨ ꯃꯥꯁꯦ ꯋꯥꯟ ꯑꯦꯠꯇꯤꯒ ꯋꯥꯟ ꯐꯣꯔꯇꯤ ꯁꯨꯃꯥꯏꯅꯒ ꯂꯩꯈꯠꯂꯛꯄ ꯌꯥꯝ ꯊꯤꯅ ꯋꯥꯡꯉꯦꯕꯀꯣ ꯑꯗꯩꯗꯤ ꯃꯃꯤꯠꯁꯤꯁꯨ ꯅꯨꯡꯉꯥꯏꯇꯦ ꯅꯨꯡꯉꯥꯏꯇꯦ ꯍꯥꯢꯔꯒ ꯃꯤꯠꯀꯤ ꯄ꯭ꯔꯣꯕ꯭ꯂꯦꯝ ꯑꯣꯏꯅ ꯈꯜꯂꯨꯕ ꯑꯩꯈꯣꯏꯅ ꯑꯗꯨꯒꯗꯤ ꯂꯥꯁꯇꯅꯦ ꯑꯩꯈꯣꯏ ꯕꯕꯥꯒꯤ ꯃꯃꯥꯟꯅꯕ ꯑꯃꯅ ꯇꯧꯔꯒ ꯗꯣꯛꯇꯔ ꯑꯃ ꯌꯦꯡꯀꯥꯟꯗꯅꯦ ꯑꯥ ꯃꯥꯁꯦ ꯑꯜꯇ꯭ꯔꯥꯁꯥꯎꯟ ꯂꯧ ꯊꯣꯛꯑꯣꯅ ꯍꯥꯏꯔꯛꯄꯅꯦꯕ ꯑꯜꯇ꯭ꯔꯥꯁꯥꯎꯟ ꯂꯧꯀꯥꯟꯗꯗꯤ
ꯑꯥ ꯃꯅꯨꯡꯗ ꯄꯣꯝꯃꯝꯕ ꯑꯗꯣ ꯑꯥ ꯄꯥꯁꯦ ꯑꯇꯣꯞꯄꯗ ꯆꯠ ꯑꯇꯣꯞꯄ ꯗꯣꯛꯇꯔ ꯇꯔꯗ ꯇꯧꯔꯒ ꯎꯝ ꯔꯤꯛꯁꯇꯣ ꯋꯥꯡꯑꯦꯅ ꯅꯪꯒꯤꯁꯦ ꯔꯤꯌꯔꯁꯨ ꯌꯥꯝ ꯑꯣꯢꯑꯦꯅ ꯍꯥꯢꯔꯒ ꯆꯠ ꯆꯠꯂꯒ ꯌꯦꯡꯉꯨꯏꯕꯥ ꯑꯗꯣ ꯃꯇꯨꯝ ꯑꯆꯧꯕꯗꯣ ꯂꯧꯊꯣꯛꯑꯦ ꯑꯗꯣ ꯑꯩꯈꯣꯏꯅꯗꯤ ꯌꯥꯝꯅ ꯂꯨꯕ ꯀꯦꯁ ꯂꯥꯏꯅ ꯈꯜꯂꯨꯕꯀꯣ ꯑꯗꯨꯗꯨꯒ ꯌꯥꯝ ꯂꯥꯏꯅ ꯇꯧꯕ ꯉꯝꯈ꯭ꯔꯦ ꯗꯥꯎ ꯌꯥꯕ ꯍꯥꯏꯒꯗ꯭ꯔꯥ ꯂꯥꯏꯅ ꯆꯟꯕꯤꯕ ꯍꯥꯏꯒꯗ꯭ꯔꯥ ꯀꯤꯍꯣꯜꯗ ꯇꯧꯈ꯭ꯔꯦ ꯑꯗꯣ ꯑꯗꯨ ꯍꯜꯂꯛ ꯃꯇꯨꯡꯗ ꯗꯨꯀꯥꯟꯒ ꯐꯝꯃꯦ ꯏꯕꯦꯝꯃ ꯅꯪ ꯂꯥꯛꯃꯟꯗꯕꯩ ꯈꯪꯗ꯭ꯔꯕꯅꯦ
ꯍꯩꯃ ꯅꯨꯡꯉꯥꯏꯇꯦꯅꯦ ꯑꯗꯨꯗꯤ ꯍꯣꯏ ꯐꯔꯤꯗꯨꯕꯨꯗꯤ ꯌꯥꯝꯅ ꯐꯔꯦ ꯑꯁ ꯃꯤꯁꯦ ꯗꯥꯎꯁꯦ ꯅꯣꯏ ꯗꯥꯁꯦ ꯈꯔꯗꯤ ꯌꯥꯒꯟꯗꯕ ꯖꯥꯠꯅꯤꯀꯣ ꯃꯥꯁꯦ ꯗꯥꯎꯁꯦ ꯑꯃꯃꯨꯛ ꯇꯧꯏꯦ ꯑꯃꯃꯨꯛ ꯇꯧꯋꯦ ꯈꯔꯗꯤ ꯇꯧꯕꯖꯥꯠꯅꯤ ꯑꯩꯅ ꯁꯨꯝ ꯇꯥꯕꯗ ꯑꯗꯨꯕꯨ ꯑꯩꯁꯨ ꯂꯥꯛꯑ ꯍꯪꯉꯒ ꯂꯥꯛꯑꯒ ꯍꯪꯉꯗꯧꯁꯨ ꯈꯪꯍꯧꯗꯔꯦ ꯑꯗꯣ ꯈꯪꯍꯧꯗ ꯇꯥꯔꯒꯗꯤ ꯍꯧꯖꯤꯛ ꯅꯪꯅ ꯐꯔꯦ ꯍꯥꯏ ꯄꯥꯎꯁꯦ ꯇꯥꯗ ꯌꯥꯝ ꯅꯨꯡꯉꯥꯏꯔꯦ ꯑꯗꯨꯗꯤ ꯃꯥ ꯗꯨꯀꯥꯟ ꯑꯃꯨꯛ ꯐꯝꯕ ꯍꯧꯔꯦ ꯍꯥꯏꯕꯗꯨꯗꯤ ꯌꯥꯝ ꯐꯔꯦꯅꯦ ꯑꯗꯨꯗꯤ ꯄꯩꯁꯥ ꯥꯕꯨꯗꯤ ꯈꯔꯗꯤ ꯆꯪꯉꯝꯃꯅꯤ ꯑꯗꯨꯗꯤ
ꯄ꯭ꯔꯥꯏꯚꯦꯠꯇꯕꯨꯗꯤ ꯅꯠꯇꯦ ꯁꯔꯀꯥꯔꯒꯤꯗ ꯇꯧꯋꯦꯕ ꯇꯧꯔꯁꯨ ꯍꯥꯏꯗꯤ ꯍꯧꯖꯤꯛꯇꯤ ꯅ ꯅꯥꯕ ꯍꯤꯢꯁꯤꯗꯤ ꯇꯦꯁꯇꯧꯕ ꯑꯣꯏꯔꯣ ꯑꯃ ꯑꯣꯢꯔꯣ ꯄꯩꯁꯥꯁꯦ ꯌꯥꯝ ꯆꯪ ꯏꯗꯅ ꯍꯥꯢꯗꯤ ꯑꯃ ꯁꯤꯇꯤ ꯁ꯭ꯀꯦꯟ ꯂꯧꯕ ꯑꯣꯢꯔꯣ ꯑꯃ ꯑꯃꯗꯩꯗꯤ ꯑꯣꯄꯔꯦꯁꯟ ꯇꯧꯕ ꯍꯥꯏꯁꯤꯗꯕꯨ ꯏ ꯅꯨꯡ ꯁꯨ ꯃꯌꯥꯝ ꯂꯥꯡꯗꯕ ꯌꯥꯗꯦ ꯑꯗꯩꯗꯤ ꯂꯩꯐꯝ ꯆꯥꯐꯝ ꯁꯤꯒꯨꯝꯕ ꯃꯌꯥꯝꯗ ꯌꯥꯝ ꯄꯩꯁꯥꯗꯣ ꯌꯥꯝ ꯌꯥꯝꯃꯦ ꯑꯗꯣ ꯌꯥꯝꯃꯦ ꯍꯥꯏꯔꯁꯨ ꯅꯥꯕꯅꯤꯅ ꯇꯧꯗꯦ ꯍꯥꯏꯗꯕꯅ ꯇꯧꯔꯦ ꯑꯗꯣ ꯍꯧꯖꯤꯛꯄꯨꯗꯤ ꯌꯥꯝ ꯐꯒꯠꯂꯦ ꯗꯨ ꯀꯥꯟꯅ ꯑꯃꯨꯛ ꯐꯝꯃꯦ ꯍꯥꯏꯗꯤ ꯆꯪꯈꯤꯕ ꯃꯌꯥꯝꯗꯣ ꯑꯃꯨꯛ ꯑ ꯀꯨꯈꯠ ꯅꯕꯅ ꯀꯟꯅ ꯍꯣꯠꯅꯔꯤ ꯑꯉꯥꯡꯁꯨ ꯀꯩꯁꯨ ꯂꯩꯔꯕꯅꯤꯅꯀꯣ ꯃꯤꯁꯦ ꯄꯩꯁꯥꯒꯤ ꯃꯊꯧ ꯉꯥꯛꯇ ꯉꯥꯏꯔꯛꯑꯦꯕ ꯅꯥꯕ ꯑꯣꯏꯔꯣ ꯑꯃ ꯑꯣꯏꯔꯣ ꯑꯃ ꯑꯣꯏꯔꯣ ꯑꯗꯨꯅ ꯀꯜꯂꯕꯅꯦ ꯌꯥꯝꯅ ꯅꯪ ꯅꯣꯡꯃꯗꯤ ꯍꯪꯕ ꯂꯥꯛꯑꯣꯍꯦ ꯑꯗꯣ
ꯍꯣꯏ ꯍꯣꯏ ꯂꯥꯛꯀꯦ ꯐꯔꯦ ꯐꯔꯦ ꯑꯗꯨꯃꯥꯏꯅꯕꯨ ꯇꯧꯔꯗꯤ ꯑꯉꯥꯡꯁꯨ ꯆꯥꯎꯔꯝꯃꯅꯤꯅꯦ ꯅꯨꯄꯥ ꯅꯠꯇ꯭ꯔꯣ ꯅꯣꯏꯗꯗ ꯗꯥ ꯃꯆꯥꯗꯨꯕꯨ
ꯃꯥꯅꯦ ꯅꯨꯄꯥꯅꯦ ꯆꯥꯎꯔꯦ ꯆꯍꯤ ꯑꯅꯤꯕꯨ ꯐꯥꯔꯛꯀꯗꯧꯔꯦ ꯅꯦꯛꯁ ꯏꯌꯥꯔꯗꯩꯗꯤ ꯃꯥꯁꯨ ꯀꯤꯠꯁꯀꯤ ꯊꯥꯔꯅꯤꯅ ꯍꯥꯏꯕꯅꯤ
ꯑꯣ ꯑꯗꯨꯗꯤ ꯅꯣꯏꯗꯤ ꯑꯉꯥꯡꯗꯣ ꯃꯥꯅ ꯑꯍꯥꯟꯕ ꯑꯣꯏꯕꯅꯤꯅ ꯅꯣꯏ ꯏꯃꯨꯡꯒꯤ ꯃꯤ ꯃꯌꯥꯝꯗꯨꯗꯤ ꯃꯉꯣꯟꯗ ꯄꯨꯔꯥ ꯄꯨꯡ ꯉꯥꯎ ꯉꯥꯎꯔ ꯂꯩꯃꯤꯟꯅꯔꯝꯃꯅꯤ
ꯉꯥꯎꯔꯦ ꯉꯥꯎꯔꯦ ꯀꯦ ꯍꯥꯏꯗꯤ ꯅꯨꯡꯁꯤꯔꯕꯅꯤꯅ ꯑꯃꯅ ꯑꯃꯨꯛ ꯑꯃ ꯅꯃꯨꯛ ꯀꯦꯕꯗ ꯀꯦꯕꯥꯛ ꯊꯣꯛꯄꯗꯣ ꯑꯗꯨ ꯌꯧꯔꯦ ꯌꯥꯝ ꯊꯤꯅ ꯀꯦꯔꯖꯅꯦ ꯈꯤꯇꯪꯒ ꯇꯧ ꯌꯥꯄꯣꯠꯇꯦ ꯀꯞꯄ ꯈꯣꯠꯄꯒ ꯁꯤꯡꯉꯦꯕ ꯌꯥꯝꯅ ꯑꯗꯩ ꯃꯔꯣꯟꯁꯨ ꯆꯍꯤ ꯑꯅꯤ ꯁꯨꯖꯜ ꯂꯥꯛꯑꯝꯅꯤꯅ ꯑꯌꯥꯝꯕ ꯂꯣꯏ ꯊꯣꯛꯑꯦꯕ ꯑꯗꯩ ꯆꯠꯄꯁꯨ ꯃꯈꯣꯡꯒ ꯐꯥꯅꯕ ꯉꯝꯗ꯭ꯔ ꯄꯣꯠꯅꯤ ꯃꯤꯁꯤꯡꯁꯦ ꯊꯕꯛ ꯂꯣꯏ ꯆꯤꯟꯅꯔꯦ ꯑꯗꯨꯅ ꯃꯥꯒꯤ ꯃꯤ ꯑꯃ ꯀꯥꯏꯊꯣꯛꯇꯕꯗꯤ ꯁꯨꯡꯌꯥ ꯌꯥꯗ꯭ꯔꯦ ꯅꯨꯡꯁꯤꯔꯁꯨ ꯑꯉꯥꯡ ꯑꯃ ꯂꯩ ꯕꯁꯦ ꯊꯕꯛꯇꯤ ꯌꯥꯝ ꯆꯤꯜꯂꯤꯗꯅ ꯑꯗꯨꯅ ꯑꯗꯨꯝ ꯆꯤꯡꯊꯣꯛꯑꯅꯨ ꯑꯗꯨꯝ ꯀꯥꯏꯊꯣꯛꯑꯦ ꯍꯧꯖꯤꯛꯁꯨ ꯇꯨꯨꯗꯗꯥꯒ ꯗꯨꯀꯥꯟ ꯆꯠꯈꯤꯌꯦ ꯑꯉꯥꯡꯒ ꯌꯨꯝꯗ ꯂꯩꯇꯦ ꯑꯗꯨꯏꯅꯤ ꯑꯈꯣꯏ ꯏꯪꯅ ꯆꯤꯛꯅ ꯂꯩꯔꯝꯃꯤꯁꯦ ꯅꯠꯇ꯭ꯔꯗꯤ ꯉꯁꯥꯏꯅ ꯅꯪ ꯃꯈꯣꯟꯒ ꯇꯥꯔꯗꯧꯅꯤ ꯂꯥꯡꯕꯗ ꯂꯥꯡꯕꯗ
ꯑꯣ ꯍꯣꯏ ꯑꯗꯨꯅꯦ ꯍꯥꯏꯁꯦ ꯆꯥꯎꯔꯝꯃꯅꯤ ꯌꯥꯝ ꯅꯨꯡꯁꯤꯔꯝꯃꯅꯤ ꯑꯗꯣ ꯑꯩꯈꯣꯏꯒꯤꯗꯤ ꯑꯈꯣꯏꯒꯤꯗꯤ ꯀꯩꯅꯣ ꯇꯧꯋꯦꯕ ꯑꯉꯥꯡ ꯑꯅꯤꯈꯛ ꯂꯩꯌꯦ ꯐꯥꯏꯕꯣꯛ ꯑꯗꯨꯗꯣ ꯑꯗꯨꯗꯨꯁꯨꯅꯦ ꯑꯩꯈꯣꯏꯁꯨ ꯁꯣꯝꯗꯅꯦ ꯃꯤ ꯃꯌꯥꯝꯁꯦ ꯃꯥ ꯃꯣꯏꯅꯤꯗꯅꯦ ꯀꯨꯝꯍꯩ ꯑꯣꯏꯅꯅꯦ ꯌꯦꯡꯅꯔꯤꯁꯦ ꯑꯗꯨ ꯀꯩꯅꯣ ꯇꯧꯋꯦ ꯑꯗꯣ ꯅꯣꯏꯗꯤ ꯃꯩ ꯃꯨꯈ꯭ꯔꯕꯣ ꯑꯩꯈꯣꯏꯗꯤ ꯃꯩ ꯃꯨꯈ꯭ꯔꯦ
ꯃꯩ ꯑꯩꯈꯣꯏꯁꯨ ꯃꯩ ꯃꯨꯠꯈꯤꯗ ꯉꯥꯏꯔꯤ ꯃꯥꯜꯂꯦ ꯑꯁ ꯃꯍꯩ ꯉꯥꯜꯂꯛꯑꯦ ꯃꯄꯥꯟꯗ ꯑꯗꯣ ꯏꯟꯚꯔ ꯇꯔ ꯑꯣꯏꯔ ꯃꯥꯂꯦ ꯊꯥꯜꯂꯛꯏꯁꯦ ꯃꯩ ꯃꯨꯠꯈ꯭ꯔꯦ ꯃꯩꯅꯤꯅ ꯍꯧꯖꯤꯛꯀꯥꯟꯒꯤ ꯃꯩꯁ ꯁꯤ ꯀꯩꯅꯣ ꯈꯪꯗꯦꯗ ꯑꯗꯨꯝ ꯃꯨꯠꯄꯒ ꯀꯩꯅꯣꯝꯃ ꯇꯧꯅꯤꯡꯕꯒꯁꯦ ꯌꯥꯗꯦ ꯑꯩ ꯉꯔꯥꯡ ꯅꯍꯥꯟ ꯖꯒꯣꯏ ꯁꯥꯏꯌꯦꯕꯀꯣ ꯂꯥꯏ ꯍꯔꯥꯎꯕꯒꯤ ꯑꯗꯅꯦ ꯃꯦꯀꯞ ꯀꯧꯔꯒ ꯀꯦꯌꯦꯕ ꯑꯗꯣ ꯃꯦꯀꯞꯇꯣ ꯍꯥꯏꯗꯤ ꯁꯝ ꯅꯨꯡꯒ ꯀꯩꯅꯣꯃ ꯑꯈꯣꯏꯗꯤ ꯑꯩ ꯁꯝ ꯈꯣꯏꯗꯅ ꯁꯝꯁꯦ ꯆꯞꯅꯤꯡꯕ ꯈꯣꯠꯄ ꯇꯧꯔꯛꯄꯗꯅꯦ ꯃꯩꯒ ꯃꯨꯠ ꯈꯤꯕꯁꯦ ꯈꯣꯏꯗꯩꯒ ꯁꯧꯒꯠꯂ ꯅꯪꯗꯅꯅꯦ ꯁꯝꯕꯨꯟ ꯇꯧꯁꯜꯂ ꯊꯣꯛꯄꯅꯅꯦ ꯀꯣꯡꯒꯥꯏ ꯑꯃꯅꯦ
ꯎꯝ ꯍꯣꯢ ꯑꯗꯨꯅꯦ ꯃꯩ ꯃꯨꯛꯈ꯭ꯔꯦ ꯑꯩꯗꯤꯅꯦ ꯐꯣꯡꯉꯁꯦ ꯃꯩ ꯑꯝꯇ ꯌꯥꯎꯗꯦ ꯍꯥꯏꯕ ꯉꯁꯤ ꯅꯨꯃꯤꯠ ꯆꯨꯞꯄ ꯑꯃ ꯃꯩꯗꯣ ꯊꯤꯡꯖꯤꯟꯕ ꯀꯣ ꯍꯧꯔꯦꯕ ꯑꯗꯨꯗꯨꯒꯤꯅꯦ ꯍꯧꯖꯤꯛ ꯆꯥꯛ ꯆꯥꯔꯤꯉꯥꯟꯗ ꯉꯥꯏꯍꯥꯛꯇꯪ ꯊꯤꯡꯖꯤꯟꯒꯦꯅ ꯈꯜꯂꯒ ꯑꯗꯨꯝ ꯂꯩꯕꯅꯦꯕ ꯑꯗꯨꯗꯨꯒꯗꯤꯅꯦ ꯎꯝ ꯀꯩꯅꯣ ꯇꯧꯔꯦ ꯃꯩꯁꯦ ꯃꯨꯠꯊꯣꯛꯈ꯭ꯔꯦ ꯑꯗꯨ ꯂꯥꯛꯑꯗꯤ ꯐꯅꯤ ꯂꯥꯛꯀꯗ꯭ꯔꯣ ꯂꯥꯛꯑꯣꯏꯗ꯭ꯔꯣ ꯍꯪꯗꯦꯅꯦ ꯑꯔꯥꯡ ꯑꯍꯤꯡꯁꯨ ꯃꯨꯠ ꯄꯅꯤ ꯃꯩꯁꯦ
ꯑꯗꯣ ꯍꯧꯖꯤꯛꯀꯥꯟ ꯃꯩꯁꯦ ꯅꯣꯡꯗꯝꯕꯨꯗꯤ ꯅꯥꯏꯗꯦ ꯍꯥꯏꯕ ꯋꯥꯅꯤ ꯂꯥꯛꯇꯤ ꯑꯗꯨꯝ ꯂꯥꯛꯄꯅꯤꯗ ꯍꯥꯏꯗꯤ ꯂꯣꯗ ꯁꯦꯗꯤꯡ ꯑꯣꯏꯔꯝꯒꯅꯦꯕ ꯁꯤ ꯇꯧꯔꯤꯁꯦ ꯁꯦ ꯄꯨꯡ ꯑꯃ ꯃꯨꯛꯇꯡ ꯃꯨꯠꯄꯅꯦ ꯃꯣꯢꯅ ꯃꯨꯛꯀꯦꯅ ꯃꯨꯠꯂꯕꯗ ꯑꯗꯨꯝ ꯂꯥꯛꯄꯅꯦ ꯑꯗꯨꯅ ꯄꯥꯈꯠꯂꯨꯅꯣ ꯅꯪ ꯑꯗꯨꯝ ꯀꯅꯤ ꯃꯩ ꯌꯥꯎꯗ꯭ꯔꯁꯨ ꯅꯪ ꯄꯋꯥꯔ ꯕꯦꯡ ꯂꯩꯇ꯭ꯔꯣ ꯄꯋꯥꯔ ꯕꯦꯡꯗꯩ ꯆꯥꯔꯖ ꯇꯧꯁꯜꯂꯣ ꯀꯩꯅꯣ ꯃꯩ ꯌꯥꯎꯗ꯭ꯔꯗꯤ ꯗꯦ
ꯄꯋꯥꯔ ꯕꯦꯡ ꯂꯩꯇꯦ ꯄꯋꯥꯔ ꯕꯦꯡꯗꯒꯤ ꯇꯧꯕꯗꯣ ꯑꯩꯗꯣ ꯁꯨꯝ ꯐꯣꯟꯗꯣ ꯁꯤ ꯑ ꯁꯣꯛꯀꯗ꯭ꯔꯥ ꯀꯥꯏꯅ ꯄꯨꯡꯄꯥ ꯄꯥꯈꯠ ꯀꯨꯔꯇꯤꯗꯣ ꯑꯃꯨꯛꯐꯥꯎ ꯁꯤꯖꯤꯟꯅꯗꯕ ꯑꯣꯏꯕꯒꯤ ꯑꯗꯨꯃꯥꯏꯅꯗꯤ ꯇꯧꯋꯦꯕꯀꯣ ꯑꯗꯨ ꯈꯪꯗꯦ ꯀꯩꯝꯇꯕꯨꯗꯤ ꯁꯣꯛꯑꯝꯗꯕꯁꯨ ꯌꯥꯏꯑꯦꯕ ꯑꯗꯨꯗꯤ ꯁꯨꯝ ꯇꯟꯕꯗꯣ ꯑꯗꯨꯝ ꯑꯗꯨꯝꯕ ꯇꯧꯕꯗꯨꯗꯤ ꯏꯁꯥꯗꯣ ꯑꯇꯟꯕ ꯁꯨꯡꯒꯠꯄꯒꯤ ꯇꯥꯏꯞꯇꯁꯨ ꯇꯧꯋꯤꯗꯅ ꯍꯥꯏꯗꯤ ꯎꯝ ꯃꯔꯝ ꯗꯔꯀꯥꯔ ꯌꯥꯝꯅ ꯍꯦꯟꯅ ꯂꯩꯕ ꯅꯠꯇ ꯇꯥꯔꯒꯁꯨ ꯑꯗꯨꯝ ꯑꯗꯨꯗ ꯑꯗꯨꯝ ꯇꯧꯔꯒ ꯐꯃꯨꯡꯗ ꯀꯩꯗ ꯐꯣꯟ ꯃꯦꯠꯅꯤꯡꯕ ꯈꯣꯠ ꯑꯗꯨꯝ ꯃꯌꯥꯝ ꯇꯧꯔꯛꯄ ꯇꯧꯅꯤꯡꯉꯛꯄ ꯌꯥꯏꯗꯅ ꯑꯗꯨꯒꯨꯝꯕꯒꯤ ꯈꯜꯂꯒ ꯑꯩꯅ ꯌꯥꯔꯤꯈꯩ ꯑꯗꯨꯝ ꯎꯝ ꯆꯥꯔꯖꯔ ꯈꯛꯇꯪꯅ ꯇꯧꯔꯒ ꯁꯤꯖꯤꯟꯅꯕꯣ ꯇꯧꯒꯦ ꯇꯧꯕ ꯑꯗꯩꯗꯤ ꯑꯗꯨꯃꯥꯏꯅ ꯑꯗꯨꯝꯕ ꯑꯃ ꯂꯩ ꯍꯥꯏꯔꯗꯤ ꯐꯣꯟꯗꯣ ꯑꯗꯨ ꯑꯗꯨꯝ ꯌꯦꯡꯉꯒ ꯃꯦꯠꯂꯒ ꯂꯩꯅꯤꯡꯉꯛꯄꯁꯨ ꯌꯥꯎꯋꯤꯗꯅ ꯑꯗꯨ ꯑꯗꯨꯝꯕꯗꯣ ꯂꯩꯇ ꯇꯥꯔꯒꯗꯤ ꯑꯩ ꯆꯥꯔꯖ ꯂꯣꯏꯒꯤꯗꯣꯔꯦ ꯈꯣꯠꯈꯤꯗꯣꯔꯦ ꯈꯜꯂꯒ ꯑꯗꯨꯝ ꯆꯥꯔꯖ ꯉꯥꯏꯍꯥꯛ ꯇꯧꯔꯒ ꯐꯣꯟ ꯃꯦꯠꯄꯒꯤ ꯆꯥꯡꯗꯨꯁꯨ ꯍꯟꯗꯩ ꯖꯅ ꯑꯗꯨꯃꯥꯏꯅ ꯑꯗꯨꯝ ꯈꯟꯕ ꯑꯩꯅ ꯑꯗꯩꯗꯤ ꯄꯋꯥꯔ ꯕꯦꯡ ꯂꯩꯕ ꯍꯥꯏꯗꯁꯨ ꯄꯩꯁꯥꯅꯤꯗꯅ ꯑꯩꯅ ꯑꯗꯨꯝꯕꯗ ꯄꯩꯁꯥꯁꯨ ꯊꯥꯗꯅꯤꯡꯗꯕ
ꯃꯩꯕꯨꯗꯤ ꯂꯥꯛꯄꯨꯗꯤ ꯂꯥꯛꯀꯅꯤꯌꯦ ꯑꯥ ꯂꯣꯗ ꯁꯦꯗꯤꯡ ꯑꯣꯏꯔꯝꯒꯅꯤ ꯑꯩꯈꯣꯏ ꯕꯥ ꯑꯗꯨꯝ ꯑ ꯃꯩ ꯃꯤ ꯐꯣꯟ ꯇꯧꯔꯛꯑꯦꯕꯀꯣ ꯃꯩ ꯃꯨꯂꯤꯁꯤ ꯀꯩꯒꯤꯅꯣ ꯈꯣꯠꯄꯅꯣꯅ ꯑꯗꯣ ꯈꯣꯏꯕꯥꯅꯅꯦ ꯃꯣꯏ ꯑꯁꯤ ꯁ꯭ꯇꯦꯁꯟ ꯗ ꯍꯪꯀꯥꯟꯗꯅꯦ ꯄꯨꯡ ꯑꯃꯃꯨꯛꯀꯤ ꯆꯥꯡꯗ ꯑꯗꯨꯝ ꯑꯌꯥꯝꯕ ꯑꯣꯏꯑꯦꯕ ꯑꯗꯨꯒ ꯂꯣꯗ ꯁꯦꯗꯤꯡꯅꯤ ꯈꯣꯠꯄꯅꯦꯅ ꯑꯗꯨꯝ ꯍꯦꯛꯇ ꯍꯥꯏꯔꯛꯑꯦ ꯑꯗꯨꯅ ꯂꯥꯛꯀꯅꯤ ꯅꯪꯒꯤꯗꯣ ꯑꯗꯨ ꯂꯣꯏꯔ ꯑꯗꯨꯝ ꯆꯥꯔꯖ ꯇꯧ ꯌꯥꯅꯤꯗ ꯃꯨꯠꯀꯦ ꯃꯨꯠꯂꯕꯗ ꯄꯨꯡ ꯑꯃ ꯃꯉꯥꯏ
ꯍꯣꯏ ꯑꯗꯨꯕꯨꯗꯤ ꯑꯗꯨꯝ ꯇꯧꯔꯒꯦ ꯂꯥꯛꯑ ꯂꯥꯛꯑꯦ ꯂꯥꯛꯇ꯭ꯔ ꯂꯥꯛꯇ꯭ꯔꯦ ꯑꯗꯣ ꯑꯩꯒꯤ ꯐꯣꯟꯁꯤ ꯑꯗꯨꯅꯦ ꯀꯨꯏꯔꯛꯑꯕꯁꯨ ꯑꯣꯏꯕꯒꯤ ꯑꯃ ꯉꯥꯏꯍꯥꯛꯇꯪꯒꯆꯥꯔ ꯇꯧꯕꯗ ꯊꯟꯕꯗꯨ ꯑꯣꯏꯗ꯭ꯔꯦꯕ ꯑꯗꯣ ꯑꯩꯈꯣꯏ ꯑꯩꯒꯤꯗꯤ ꯑꯗꯣ ꯍꯧꯑ ꯑꯥ ꯀꯩꯅꯣ ꯇꯧꯕꯒꯤ ꯑꯗꯨꯝ ꯌꯥꯝ ꯊꯨꯅ ꯊꯟꯕ ꯌꯥꯝ ꯀꯨꯏꯅ ꯆꯠꯄ ꯈꯣꯠꯄ ꯑꯗꯨꯃꯥꯏꯅ ꯀꯩꯁꯨ ꯑꯣꯏꯗꯔꯦꯕ ꯍꯅꯨꯔꯛꯑꯕꯒꯤ ꯑꯗꯣ ꯏꯅꯥꯎꯅꯨꯄꯤ ꯍꯣꯏ ꯀꯩ ꯍꯣꯏꯒꯤꯗꯤ ꯊꯨꯅ ꯊꯨꯅ ꯊꯜꯂꯦꯕ ꯃꯣꯏꯗꯤ ꯉꯥꯏꯍꯥꯛꯇꯪ ꯇꯧꯕꯗ ꯑꯗꯨꯏꯗꯨꯅꯅꯦ ꯁꯨꯃꯥꯏꯅ ꯃꯩ ꯊꯤꯡꯖꯤꯡꯕꯁꯨꯅꯦ ꯅꯪꯒꯤꯗꯤ ꯀꯨꯏꯅ ꯆꯪꯉꯦ ꯑꯩꯈꯣꯏꯗꯤ ꯊꯨꯏ ꯑꯩꯈꯣꯏꯁꯦ ꯍꯥꯟꯅ ꯇꯧꯒꯦꯅ ꯍꯥꯏꯔ ꯃꯣꯏꯒꯤꯁꯦ ꯑꯗꯨꯝ ꯇꯧ ꯂꯩꯗꯣꯏꯅꯦ ꯑꯗꯩ ꯑꯩꯒꯤꯁꯦ ꯁꯤꯗꯤ ꯅꯨꯃꯤꯠ ꯆꯨꯞꯄꯝꯒ ꯇꯧꯕꯁꯦ ꯊꯟꯕ ꯉꯝꯗꯕꯒ ꯌꯥꯎꯋꯦꯕ
ꯑꯩꯁꯨ ꯐꯣꯟ ꯀꯟꯗꯤꯁꯟꯗꯤ ꯌꯥꯗ꯭ꯔꯦ ꯍꯥꯏꯗꯤ ꯈꯤꯇꯪ ꯄꯥꯏꯕꯒ ꯀꯣ ꯉꯥꯛꯇꯪ ꯃꯦꯠꯄꯒ ꯆꯥꯔꯖ ꯀꯩꯅꯣꯁꯦ ꯄꯥꯔꯁꯦꯟꯇꯦ ꯄꯥꯔꯁꯦꯟꯁꯦ ꯑꯥ ꯌꯧꯅ ꯖꯔ ꯍꯟꯗꯒꯤ ꯑꯩꯁꯨ ꯐꯣꯟ ꯌꯥꯝ ꯐꯠꯇ꯭ꯔꯦ ꯑꯩ ꯐꯣꯟ ꯂꯩꯗꯧꯗꯣ ꯄꯩꯁꯥ ꯂꯩꯇꯕꯩ ꯂꯩꯗꯕꯤ ꯂꯩꯔꯕꯅꯦ ꯑꯅꯧꯕ ꯑꯃꯗꯤ ꯄꯥꯝꯃ ꯄꯣꯠꯅꯤꯗ ꯃꯤ ꯃꯃꯥꯡꯗꯒ ꯄꯨꯊꯣꯛ ꯗꯒ ꯌꯥꯝ ꯏꯀꯥꯏꯕꯒꯤ ꯃꯁꯛꯇꯣ ꯑꯗꯨꯒꯤ ꯁꯤꯟꯗꯣ ꯑꯣꯏꯔꯛꯑꯕꯅꯦ ꯑꯩꯈꯣꯏꯒꯤ ꯐꯣꯟꯁꯦ ꯌꯥꯝ ꯇꯜꯂꯦ ꯄꯩꯁꯥ ꯄꯥꯏꯗꯕꯁꯦ
ꯍꯣꯏ ꯑꯗꯨꯅꯦ ꯍꯥꯏꯁꯦ ꯑꯩꯖꯨꯆꯦ ꯏꯁꯥꯅ ꯊꯣꯛꯆꯔꯒ ꯏꯁꯥꯅ ꯂꯩꯖꯕ ꯅꯠꯇ꯭ꯔꯗꯤ ꯐꯣꯟꯒ ꯂꯩꯕꯤꯌꯣ ꯍꯥꯏꯅꯤꯡꯗ꯭ꯔꯦꯕ ꯑꯗꯨꯒꯤ ꯃꯊꯛꯇ ꯑꯃꯨꯛ ꯏꯁꯥꯅ ꯂꯩꯖꯕ ꯍꯥꯏꯗꯨꯁꯨ ꯁꯨꯃꯥꯏꯅ ꯑꯍꯣꯡꯕ ꯑꯃ ꯍꯦꯛꯇ ꯂꯩꯕꯗꯨꯁꯨ ꯂꯩꯅꯤꯡꯉꯛꯇ꯭ꯔꯦꯕ ꯑꯗꯨꯝ ꯂꯩꯗꯅ ꯂꯩꯔꯗꯤ ꯈꯔ ꯑꯐꯕ ꯑꯃꯁꯨ ꯑꯗꯨꯝ ꯂꯩꯅꯤꯡꯕꯗꯣ ꯈꯔ ꯇꯥꯡꯕ ꯑꯃ ꯑꯗꯨ ꯈꯟꯕꯒꯤ ꯑꯩꯁꯨꯅꯦ ꯑꯥ ꯄꯥꯏ ꯐꯣꯟꯁꯦ ꯈꯔ ꯀꯨꯏꯅ ꯏꯁꯥꯅ ꯂꯩꯕ ꯉꯝꯗ꯭ꯔꯤꯐꯥꯎꯗꯤ ꯆꯠꯅꯕ ꯍꯥꯢꯔꯒꯅꯦ ꯊꯦꯝꯃ ꯊꯦꯝꯃꯒ ꯁꯤꯖꯤꯟꯅꯔꯤꯅꯦ ꯍꯧꯖꯤꯛꯁꯦ ꯑꯗꯨꯗꯨꯅꯅꯦ ꯐꯣꯟ ꯆꯥꯔꯖꯁꯦ ꯌꯥꯝ ꯑꯥ ꯇꯥꯍꯟꯗꯕꯤ ꯑꯗꯩꯗꯤ ꯑꯥ ꯃꯇꯝ ꯃꯇꯝꯒꯤ ꯁꯨꯝ ꯆꯥꯔꯖꯔꯒꯨꯝꯕ ꯀꯩꯒꯨꯝꯕ ꯕꯦꯔꯥ ꯇꯧꯕ ꯈꯣꯠꯄꯗꯨꯁꯨ ꯊꯦꯝꯃ ꯊꯦꯝꯃ ꯁꯤꯖꯤꯟꯅ ꯑꯈꯣꯏ ꯃꯥꯏꯟ ꯇꯧꯔꯦ ꯑꯗꯩꯗꯤ ꯁꯨꯝ ꯊꯜꯂꯛꯄ ꯏꯁꯇꯣꯔꯦꯁ ꯀꯨꯝꯕ ꯀꯩꯒꯨꯝꯕ ꯊꯜꯂꯛꯄꯗꯨꯁꯨ ꯅꯦ ꯎꯝ ꯀꯔꯤꯅꯣ ꯀꯛꯊꯠ ꯌꯥꯕꯅꯦ ꯑꯃ ꯑꯣꯏꯔꯣ ꯑꯃ ꯑꯣꯏꯔꯣ ꯀꯛꯊꯠꯅꯕ ꯍꯣꯠꯅꯕꯗꯅꯦ ꯃꯔꯨ ꯑꯣꯏꯕꯒ ꯃꯌꯥꯝ ꯀꯛꯊꯠꯈꯤꯕꯒ ꯌꯥꯎꯔꯕꯅꯦ ꯇꯧꯔ ꯁꯦ ꯑꯩ ꯈꯪꯗꯦ ꯖꯥꯠ ꯖꯥꯠꯅꯤ ꯄꯨꯟꯁꯤꯁꯦ
ꯆꯨꯝꯃꯦ ꯐꯣꯟꯁꯤꯅ ꯄꯤꯗꯅ ꯂꯤꯁꯤꯡ ꯇꯔꯥ ꯀꯨꯟ ꯑꯁꯤꯗꯤ ꯀꯅꯥꯝꯇ ꯄꯤꯗ꯭ꯔꯦ ꯑꯗ ꯑꯍꯣꯡꯕꯗꯨꯗꯤ ꯄꯥꯝꯁꯨ ꯄꯥꯝꯗꯦ ꯌꯥꯝ ꯇꯥꯡꯕ ꯑꯩꯈꯣꯏꯗꯤ ꯄꯥꯛꯁꯨ ꯂꯩ ꯉꯝꯗꯝꯅꯤꯅ ꯂꯩꯔꯤꯉꯩꯗ ꯈꯤꯇꯪ ꯀ꯭ꯋꯥꯂꯤꯇꯤ ꯂꯩꯕ ꯄꯣꯠ ꯂꯩꯅꯤꯡꯉꯤꯗꯅ ꯑꯗꯨꯅ ꯂꯩꯕ ꯉꯝꯗꯦ ꯑꯗꯨꯏꯅꯦ ꯑꯩꯅ ꯍꯧꯖꯤꯛꯐꯥꯎ ꯁꯤꯈꯥꯡ ꯈꯥꯡꯉꯤꯁꯦ ꯑꯩ ꯐꯣꯟ ꯁꯤ ꯂꯩꯕ ꯌꯥꯝ ꯀꯨꯏꯔꯦꯕ ꯅꯪꯉꯣꯟꯗ ꯑꯩꯅ ꯍꯥꯜꯂꯝꯒꯅꯦꯕ
ꯍꯣꯢ ꯍꯥꯜꯂꯝꯒꯅꯤ ꯅꯪꯒꯤꯗꯨꯅ ꯑꯗꯣ ꯅꯪ ꯑꯗꯨꯅꯦ ꯅꯪ ꯅꯪꯒꯤ ꯀꯣꯟꯅ ꯂꯩꯕ ꯑꯩꯒꯤꯁꯤ ꯐꯥꯎꯕꯗ ꯕꯦꯔꯥ ꯈꯔ ꯈꯔ ꯇꯧꯕ ꯍꯧꯔꯛꯑꯦ ꯑꯗꯨ ꯅꯪꯒꯤꯗꯤ ꯀꯔꯤ ꯑꯣꯏꯔꯝꯃꯅꯤ
ꯎꯝ ꯆꯨꯝꯃꯤ ꯑꯗꯣ ꯑꯩ ꯊꯝꯃꯒꯦ ꯀꯣꯟꯅ ꯑꯃꯨꯛ ꯇꯧꯔꯛꯑꯒꯦꯀꯣ
ꯌꯥꯢꯌꯦ